ꯑꯣ
ꯑꯣꯀꯦ ꯑꯣꯀꯦ ꯇꯥꯏ ꯇꯥꯏ ꯀꯩꯗꯧꯏꯅꯣ
ꯅꯥꯎ ꯌꯨꯁꯤꯃꯤ
ꯊꯅꯥꯎ ꯃꯩꯈꯦꯠ ꯂꯥꯏꯇꯔ ꯑꯉꯥꯡꯕꯗꯣ ꯑꯝꯇ ꯄꯨꯊꯣꯔꯛꯏ ꯏꯃꯨꯡꯗꯩ
ꯅꯪ ꯆꯨꯔꯨꯞ ꯊꯛꯄꯔꯣ ꯂꯥꯏꯇꯔ ꯍꯪꯉꯤꯗꯣ
ꯒꯨꯗ ꯅꯥꯢꯠ ꯆꯨꯒꯦ
ꯑꯣ ꯒꯠ ꯅꯥꯏꯠ ꯃꯀꯤꯅꯦ ꯏꯄꯨꯅꯦ ꯋꯥꯗꯅꯦ ꯑꯣ ꯐꯖꯩ ꯍꯜꯂꯣ ꯍꯜꯂꯣ
ꯑꯣꯀꯦ ꯑꯁ ꯑꯩꯈꯣꯏꯅꯥꯅ ꯍꯥꯞꯄꯤ ꯃꯤ ꯃꯌꯥꯝꯁꯦ ꯔꯤꯐꯔꯗ ꯐꯪꯕ ꯑꯣꯏꯔꯝꯃꯗꯤ ꯑ ꯐꯪꯉ
ꯇꯥꯎ꯭ꯔꯣ ꯊꯥꯎ꯭ꯔꯣ ꯇꯨꯝꯃ ꯂꯩꯔꯝꯃꯩꯅꯦ
ꯍꯣꯔꯦꯜ ꯕꯣꯜꯒ ꯌꯦꯉꯣꯏꯗ꯭ꯔꯣ
ꯍꯣꯔꯦꯜꯗꯤ ꯕꯣꯜ ꯌꯦꯉꯣꯏꯗ
ꯀꯩꯒꯤꯅꯣ ꯍꯥꯏꯁꯦ ꯍꯣꯔꯦꯟ ꯄꯨꯡ ꯕꯥꯔꯣ ꯃꯈꯥꯏꯗ ꯂꯩꯕꯅꯦ ꯀꯅꯥꯗꯥꯒ ꯀꯔꯤ ꯀꯅꯣ ꯑꯁꯇ꯭ꯔꯦꯂꯤꯌꯥꯒ ꯀꯩꯅꯣ ꯊꯠꯇꯤꯒ꯭ꯔꯥ
ꯍꯥ ꯅꯠꯇꯦ ꯅꯠꯇꯦ ꯃꯃꯤꯡꯗꯣ ꯑꯩ ꯀꯥꯎꯊꯣꯛꯈ꯭ꯔꯦ ꯑꯁꯕꯣꯟ ꯄꯨꯡ ꯕꯥꯔꯣ ꯃꯈꯥꯏꯗ ꯑꯗꯨꯒꯤ ꯃꯃꯤꯡꯗꯨ ꯂꯩꯇꯕꯗꯣ ꯌꯦꯡꯖ ꯍꯥꯏꯔꯕ
ꯌꯦꯡꯒꯗꯕꯅꯤ ꯀꯩꯅꯣꯅꯦ
ꯍꯌꯦꯡ ꯌꯦꯡꯉ ꯃꯣꯏꯣꯟ ꯐꯠꯇ꯭ꯔꯣ ꯉꯁꯤꯗꯒꯤꯩ ꯇꯣꯡꯈ꯭ꯔꯒ ꯍꯌꯦꯡ ꯍꯧꯒꯠꯂ ꯌꯦꯡꯒꯗꯕꯅꯦ
ꯇꯨꯝꯗꯕꯤꯗ ꯉꯥꯏꯔꯅꯤ ꯕꯣꯟ ꯌꯦꯡ ꯂꯣꯏꯔꯛꯄꯗ ꯑꯃ ꯃꯈꯥꯏꯃ ꯑꯗꯨꯝ ꯇꯥꯔꯅꯤ ꯨꯡꯒꯥꯏ ꯑꯃ ꯃꯈꯥꯏ ꯑꯅꯤꯃꯨꯛ ꯑꯗꯨꯝ ꯇꯥꯔꯅꯤ ꯑꯅꯤ ꯑꯗꯒꯤ ꯑ ꯑꯍꯨꯝ ꯃꯈꯥꯏꯗꯨ ꯄꯨꯡ ꯑꯃ ꯃꯈꯥꯏ ꯈꯛꯇ ꯉꯥꯏꯔꯦ ꯑꯗꯨꯝ ꯇꯨꯝꯃꯔꯣꯏ
ꯄꯨꯡ ꯃꯔꯤꯗ ꯅꯠꯇ꯭ꯔꯣ ꯃꯔꯤ ꯃꯈꯥꯏꯗ ꯅꯠꯇ꯭ꯔꯣ ꯍꯧꯔꯤꯗꯣ ꯃꯥꯅꯦ ꯃꯔꯤ ꯃꯈꯥꯏꯗꯅꯦ
ꯑꯥꯔꯖꯦꯟꯇꯤꯅꯥꯁꯤꯗ ꯌꯦꯡꯗꯦ ꯌꯥꯔꯗꯤ ꯍꯧꯗꯣꯛꯅꯔꯛꯑꯁꯨ ꯀꯅꯥꯝꯇ ꯉꯝꯅꯔꯣꯏꯅꯤ ꯅꯣꯏꯗꯤ
ꯑꯦꯂꯥꯔꯝ ꯊꯝꯃ ꯇꯨꯡꯅꯤꯅꯦ
ꯑꯣꯀꯦ ꯑꯣꯀꯦ ꯑꯖꯦꯟꯇꯤꯅ ꯈ꯭ꯔ ꯌꯦꯡꯗ ꯌꯥꯗꯦꯕ ꯑꯥꯔꯖꯦꯟꯇꯤꯅꯥꯒꯤ ꯕꯤꯛ ꯐꯦꯟ ꯍꯥꯏꯇꯥꯔꯦ ꯍꯣꯏ ꯌꯥꯝ ꯊꯤ ꯄꯥꯝꯖꯕ ꯍꯥꯏꯇꯥꯔꯦ ꯃꯦꯁꯤ ꯌꯥꯎꯔꯁꯨ ꯌꯥꯎꯗ꯭ꯔꯁꯨ ꯑꯗꯨꯝ ꯄꯥꯝꯃꯦ ꯑꯔꯖꯦꯟꯇꯤꯅꯥꯁꯦ ꯍꯌꯦꯡꯋꯥꯏꯐꯧ ꯑꯗꯨꯝ ꯄꯥꯝꯃꯅꯤꯀꯣ ꯑꯔꯖꯦꯟꯇꯤꯅꯥ
ꯑꯗꯣ ꯃꯦꯁꯤꯁꯨ ꯄꯥꯝꯃꯦ
ꯃꯦꯁꯤꯁꯨ ꯄꯥꯝꯃꯦ ꯑꯗꯣ ꯃꯦꯁꯤ ꯇꯣꯛꯈ꯭ꯔꯒꯁꯨ ꯑꯗꯨꯝ ꯄꯥꯝꯃꯅꯤ ꯁꯤꯅꯤꯗ ꯑꯩꯅ ꯍꯥꯏꯅꯤꯡꯉꯤ ꯄꯣꯏꯟꯁꯦ
ꯑꯣꯁꯃꯦ ꯂꯧꯁꯤꯟꯖꯔꯦ ꯂꯧꯁꯤꯟꯖꯔꯦ
ꯀꯅ ꯃꯥꯂꯦ ꯐꯗꯣ
ꯁꯣꯜꯗꯤ ꯁꯣꯅꯤ ꯑꯥꯏꯖꯤꯗ ꯑꯃ
ꯇꯧꯔ ꯌꯥꯔꯅꯤ ꯅꯪꯒꯤꯁꯦ ꯃꯉꯥ ꯁꯨꯔꯅꯤ
ꯇꯥꯃꯣ ꯑꯩꯥꯏꯁꯤꯗ ꯑꯃ ꯍꯧꯖꯤꯛ ꯚꯥꯏꯔꯦꯟ ꯆꯠꯄꯗꯣ ꯈꯪꯕ꯭ꯔꯥ ꯑꯁ ꯇ ꯋꯥꯔ ꯄꯊꯛꯇ ꯃꯅꯤꯄꯨꯔꯒꯤꯁꯨ ꯃꯅꯤꯄꯨꯔꯁꯨ ꯗꯦꯅꯤ ꯇꯧ ꯍꯧꯔꯦ ꯈꯪꯉꯦ ꯗꯦꯅꯤꯅ
ꯑꯗꯣ ꯑꯥ
ꯑꯗꯨꯒꯨꯝꯕꯗꯨ ꯀꯝꯄꯤꯌꯥꯔ ꯇꯧ ꯇꯧ ꯊꯒꯗꯧꯕꯅꯤ ꯃꯣꯏꯒꯤꯗꯤꯅ
ꯃꯣꯏ ꯀꯥꯏ ꯕꯣꯁ ꯀꯥꯂꯤ ꯐꯥ ꯅꯠꯇ꯭ꯔꯣ
ꯅꯠꯇꯦ ꯑꯇꯣꯞꯄꯅꯤ ꯋꯥꯡꯕꯨꯗꯤ ꯋꯥꯡꯉꯦ ꯃꯃꯤꯡ ꯋꯥꯡꯉꯤ
ꯑꯥ ꯃꯇꯣꯟꯗꯒ ꯄ꯭ꯔꯣꯄꯣꯁꯀ ꯇꯧꯁꯟꯂꯤ ꯎꯝ
ꯄꯣꯁ ꯁꯥꯕ ꯑꯅꯤ ꯇꯧꯕꯗꯨꯒꯤ ꯃꯤꯅ ꯚꯏꯔꯦꯟ ꯊꯨꯅ ꯆꯠꯈꯤꯕ ꯋꯥꯅꯤ ꯃꯌꯥꯡꯒꯤ ꯇꯧꯔꯤ ꯃꯌꯥꯝꯗꯨ ꯆꯠꯇ꯭ꯔꯤꯗꯨꯅꯤ ꯑꯗꯣ ꯃꯅꯤꯄꯨꯔꯒꯤꯁꯨ ꯗꯦꯅꯤ ꯍꯣꯏ ꯇꯧꯔꯝꯃꯦ
ꯌꯥꯏ ꯗꯦꯅꯤ ꯍꯣꯏ ꯇꯧꯔꯛꯄꯥ ꯑꯗꯨꯏꯗꯨꯝ ꯄꯥꯛꯏ
ꯉꯍꯥꯟꯒꯤ ꯃꯣꯏ ꯑꯅꯤ ꯀꯥꯕꯗꯣ ꯑꯗꯨꯒꯤ ꯅꯥꯀꯟꯗ
ꯌꯥꯏ ꯍꯦ ꯌꯧ ꯀꯅꯤꯗꯦꯅꯤꯒꯤꯗꯨ ꯌꯥꯏꯍꯦ ꯑꯗꯨꯅꯤꯗ ꯐꯐꯝ ꯂꯇꯅꯦ ꯑꯗꯨꯅꯦ
ꯂꯩꯩꯇꯦ ꯀꯩꯅꯣ ꯗꯦꯅꯤꯅ ꯑꯦꯅꯤ ꯁꯦꯆꯨꯋꯦꯁꯟ ꯈꯨꯗꯤꯡꯒꯤ ꯊꯣꯛꯂꯛꯀꯅꯦꯃꯤ ꯗꯦꯅꯤ ꯍꯥꯏꯁꯦ
ꯗꯦꯅꯤ꯫ ꯌꯥꯏ ꯀꯅ ꯎꯝꯊꯕꯖꯦ
ꯑꯩꯈꯣꯏꯒꯤ ꯖꯦꯟꯖꯤꯁꯤ ꯂꯣꯏꯔꯕ ꯃꯇꯨꯡꯗ ꯃꯥ ꯃꯨꯠꯈꯤꯕ ꯌꯥꯏ ꯑꯗꯨ ꯅꯠꯇ꯭ꯔꯗꯤ ꯄꯥ ꯃꯨꯠꯂꯔꯣꯏ
ꯃꯨꯠꯂꯔꯣꯏ ꯃꯨꯠꯂꯔꯣꯏ ꯁꯨꯝ ꯃꯨꯠ ꯃꯨꯂꯔꯣꯏ ꯃꯥꯗꯤ
ꯖꯤ ꯑꯦꯟ ꯖꯦꯠ ꯍꯥꯏꯕ ꯀꯩꯅꯣ ꯍꯥꯏꯕꯅꯦ ꯑꯩꯈꯣꯏꯒꯤ
ꯖꯦꯅꯦꯔꯦꯁꯟ ꯖꯦꯠ ꯑꯥ
ꯌꯥꯏ ꯌꯥꯏ ꯌꯥꯏ ꯑꯩꯈꯣꯏ ꯃꯇꯝ ꯑꯃ ꯃꯦꯝꯁꯦ ꯈꯪꯗꯦꯗ ꯑꯥꯏꯖꯤꯒꯤ ꯃꯦꯝꯁꯦ ꯅꯨꯡꯉꯥꯏ ꯅꯨꯡꯉꯥꯏ ꯑꯩꯉꯣꯟꯗ ꯍꯧꯖꯤꯛ ꯃꯤ ꯍꯥꯠꯄꯩ ꯀꯟꯅ ꯑꯃꯨꯛ ꯊꯣꯛꯂꯛꯏꯌꯦ ꯑꯗꯨꯃꯨꯛ ꯊꯥꯔꯛꯎꯔꯣ ꯅꯪꯒꯤꯁꯨ ꯑꯗꯨꯒꯨꯝꯕ ꯉꯥꯛꯇꯅꯤ ꯊꯣꯛꯂꯛꯇꯣꯏꯁꯦ ꯍꯅꯑꯃꯣꯡ
ꯑ ꯑꯗꯨꯗꯤ ꯎꯔꯦꯗꯥ
ꯑꯗꯨꯃꯥꯏꯅ ꯑꯗꯨꯒꯤ ꯈꯨꯍꯠꯇꯨꯗꯤ ꯏꯃꯩ ꯇ꯭ꯔꯦꯅꯤꯡ ꯀꯥꯏꯔꯝꯅꯤ ꯆꯥꯅꯤꯡꯉꯝꯃꯣꯏꯌꯦ ꯃꯑꯣꯡꯒ ꯁꯣꯔꯣꯛꯇꯗ ꯃꯣꯡꯈꯩꯗꯣ ꯁꯣꯔꯣꯛꯇꯒ ꯆꯠꯅꯤꯡꯉꯝꯃꯣꯏ ꯍꯥꯏꯕ
ꯇꯔꯥꯃꯔꯤꯗꯨꯒꯅ ꯊꯣꯝꯇꯠꯄꯗꯣ ꯅꯠꯇ꯭ꯔꯣ
ꯎꯝ
ꯒꯔꯤꯅꯥ
ꯊꯨꯅ ꯁꯤꯔꯝꯃꯤꯕ
ꯁꯤꯗ꯭ꯔꯥꯗꯤ ꯀꯩꯅꯣ꯫ ꯀꯜꯂꯤ ꯀꯩꯅꯣ ꯊꯣꯝꯃꯛꯏꯗꯨꯁꯨ ꯐ꯭ꯔꯥꯁꯇ ꯊꯣꯝꯕꯗꯨꯗꯤ ꯐꯖꯔꯝꯃꯅꯤ ꯈꯋ꯭ꯥꯏ ꯃꯅꯤꯡꯗ ꯃꯅꯤꯡꯗ ꯄꯥꯟꯕꯗꯨꯗꯤ ꯁꯤꯔꯝꯗꯕꯁꯨ ꯌꯥꯏꯍꯦ꯫
ꯑꯗꯣ ꯑꯅꯝꯕꯅꯗꯤ ꯁꯤꯔꯝꯗꯧ ꯃꯥꯜꯂꯤ ꯏꯁꯄꯤꯠꯇꯨꯗꯤ ꯏꯕꯣ꯫
ꯎꯝ ꯂꯣꯏ ꯁꯤꯔꯝꯃꯅꯤꯗ ꯑꯅꯝꯕꯅꯥꯗꯤ꯫
ꯑꯩꯅ ꯈꯟꯕꯗ ꯂꯣꯏ ꯃꯥꯅ ꯊꯣꯝꯕꯒꯩ ꯂꯣꯏꯟ ꯁꯤꯔꯝꯗꯧ ꯃꯥꯜꯂꯦ ꯍꯟꯗꯛꯁꯤꯗꯤ꯫
ꯁꯥꯗꯨ ꯂꯥꯏ ꯅꯤꯡꯕ ꯀꯥꯡꯕꯨꯗꯣ ꯁꯦ ꯑꯗꯨꯗꯣ ꯒꯥꯔꯤꯅ ꯁꯨꯝ ꯂꯝꯕꯤꯗ ꯃꯣꯏ ꯄꯨꯂꯞ ꯆꯠꯂꯤꯀꯥꯟꯗ ꯊꯣꯝꯕ ꯍꯥꯏꯇꯔꯦ
ꯄꯨꯂꯞ ꯊꯣꯝꯊꯠꯂꯛꯏꯅꯤꯅꯦ ꯄꯔꯦꯡ ꯑꯣꯏꯅ
ꯑꯗꯒꯤ ꯍꯦꯟꯅ ꯐꯥꯎꯔ ꯀꯟꯅꯅꯦ ꯊꯧꯔꯤꯁꯦ ꯑꯍꯦ ꯑꯍꯦ꯫
ꯑꯗꯨꯕꯨꯗꯤ
ꯃꯤ ꯑꯣꯏꯔꯕꯖꯥꯠꯅꯤ ꯗꯥꯥꯏꯚꯔꯗꯨ ꯁꯤꯔꯝꯕ ꯌꯥꯏ ꯇꯥꯟ ꯆꯥꯗ꯭ꯔꯗꯤ
ꯗꯥꯏꯕꯔꯗꯤ ꯁꯤꯔꯣꯏꯍꯦ ꯃꯌꯥꯝꯅ ꯐꯨꯕꯗ ꯁꯤꯗꯧ ꯉꯥꯏꯔꯦ ꯃꯤ ꯊꯣꯝꯃ ꯃꯤ ꯊꯣꯝꯃ ꯄꯥꯏꯔ ꯃꯥꯗꯤ ꯀꯩꯗꯧꯕꯩ ꯁꯤꯗꯣꯏꯅꯣ ꯋꯥꯜꯒꯨꯝꯕ ꯀꯤꯀꯥꯗ ꯊꯣꯝꯖꯤꯜꯂꯀꯥꯟꯗ ꯁꯤ ꯍꯥꯏꯕꯩ ꯋꯥꯅꯤ ꯊꯣꯝ ꯊꯣꯝꯖꯤꯟꯕ ꯍꯥꯏꯁꯦ ꯀꯩꯁꯨ ꯀꯟꯅ ꯊꯣꯝꯗꯦꯗ ꯁꯣꯛꯑꯝꯃꯣꯏ
ꯃꯅꯤꯡꯕꯣ ꯌꯥꯎꯅ ꯁꯣꯛꯏꯗꯨꯅꯗꯤ ꯐꯖꯔꯝꯃꯅꯤ ꯒꯥꯔꯤꯗꯣ ꯎꯗ꯭ꯔꯤꯕꯣ ꯅꯪ ꯑꯗꯨꯒꯤꯁꯨ ꯃꯣꯏ ꯃꯣꯝ ꯒꯩꯗꯣ ꯁꯦꯡꯕꯩꯗꯣ ꯑꯁꯤꯕ ꯄꯨꯈꯠꯄꯩꯗꯣ
ꯗꯥꯏꯚꯔꯗꯨ ꯁꯤꯍꯧꯕꯅꯁꯨ ꯐꯔꯦꯗ ꯃꯌꯥꯝꯅ ꯐꯨꯕꯗ ꯁꯤꯒꯤꯗꯣꯏ ꯁꯔꯨꯛ
ꯑꯗꯨ ꯈꯪꯗꯦ ꯃꯥꯅ ꯊꯧꯔꯤꯕ ꯒꯥꯔꯤꯗꯨ ꯁꯦꯞꯇꯤ ꯌꯥꯎꯔꯝꯃꯗꯤ ꯍꯤꯡꯅꯤ
ꯎꯝ ꯍꯧꯖꯤꯛꯇꯤ ꯁꯦꯞꯇꯤ ꯂꯣꯏ ꯌꯥꯎꯋꯦ ꯀꯩꯅꯣ
ꯑꯗꯨ ꯃꯥꯏ ꯒꯥꯔꯤꯗꯨ ꯇꯥꯡꯁꯨ ꯇꯥꯡꯕ ꯃꯥꯜꯂꯦ ꯁꯃꯨ ꯖꯤꯞ ꯃꯅꯤꯡꯗꯒ ꯀꯩꯅꯣꯒ ꯀꯣꯏꯕ ꯌꯥꯕꯗꯣ ꯃꯤꯅꯒ ꯀꯦꯝꯄꯤꯡꯒ ꯌꯥꯝ ꯆꯠꯅꯕ ꯒꯥꯔꯤ
ꯑꯗ ꯇꯧꯔꯦ ꯀꯩꯅꯣ ꯍꯧꯖꯤꯛꯀꯥꯟꯗꯤ ꯍꯧꯖꯤꯛꯄꯨ ꯑꯍꯣꯡꯕ ꯀꯅꯥ ꯁꯤꯖꯤꯟꯅꯔꯤꯒꯦꯅꯦ ꯏꯅꯥꯎ ꯑꯇꯣꯝꯕ ꯏꯅꯥꯎꯇꯣꯟ
ꯒꯥꯔꯤ ꯑꯃꯇꯪ ꯂꯩꯒꯦ ꯈꯜꯂꯤ ꯑꯩꯁꯨ ꯅꯕ ꯑꯥꯏꯠꯍꯟꯗ꯭ꯔꯦꯠ ꯑꯝꯇ ꯂꯩꯒꯦ ꯇꯧꯕꯅꯤ ꯇꯝꯃꯣ
ꯑꯥ ꯀꯔꯤ ꯃꯨꯊꯤ ꯑꯅꯧ ꯌꯦꯠꯄꯅꯣ
ꯑꯥꯏꯠꯍꯟꯗ꯭ꯔꯦꯠ ꯑꯝꯇ ꯂꯩꯒꯦ ꯇꯧꯅꯤ ꯀꯔꯤ ꯍꯥꯏꯅꯣ ꯑꯥꯏꯠꯍꯟꯗ꯭ꯔꯦꯠ
ꯑꯥꯏꯠ ꯍꯟꯗ꯭ꯔꯦꯠ ꯌꯧꯍꯟꯒꯦ
ꯅꯠꯇꯦ ꯑꯥꯏꯠꯍꯟꯗ꯭ꯔꯦꯠ ꯑꯝꯇ ꯂꯩꯒꯦ ꯇꯧꯅꯦꯕ
ꯂꯧꯒꯦ ꯇꯧꯕꯅꯦ
ꯍꯣꯏ
ꯀꯩꯗꯧꯅꯕ ꯑꯥꯏꯠꯍꯟꯗ꯭ꯔꯦꯠꯇꯤ ꯅꯪꯗꯤ
ꯃꯣꯗꯤ ꯇꯧꯊꯣꯛꯑꯒ ꯊꯧꯒꯦ ꯏꯕꯨꯡꯉꯣ
ꯂꯣꯏꯔꯦꯍꯦ
ꯄꯤꯛꯑꯒ ꯐꯖꯗ꯭ꯔꯣ ꯒꯥꯔꯤꯗꯣ
ꯌꯧꯗꯦꯗ
ꯑꯦꯂꯣꯏꯒ ꯍꯥꯞꯆꯤꯜꯂꯒ ꯑꯗꯒꯤ ꯃꯅꯤꯡꯗꯒ ꯕꯥꯔ ꯍꯥꯞꯈ꯭ꯔꯗꯤ ꯏꯁ
ꯈꯔ ꯌꯧꯕ ꯋꯥꯠꯇ꯭ꯔꯣ ꯑꯥꯏꯠꯍꯟꯗ꯭ꯔꯦꯠꯇꯣ
ꯑꯁ꯭ꯋꯥꯏꯐꯧ ꯀꯔꯤꯐꯧ ꯊꯣꯛꯄꯩꯗꯤ ꯑꯗꯨꯅ ꯐꯔꯣꯏꯗ꯭ꯔꯣ ꯊꯥꯎꯁꯨ ꯌꯥꯝ ꯆꯥꯗꯕ
ꯌꯝꯊꯤ ꯐꯩ
ꯑꯩꯈꯣꯏꯅ ꯊꯧꯅꯤꯡꯉꯤꯕ ꯁꯤꯡꯁꯤꯒꯗꯤ ꯒꯥꯔꯤ ꯑꯇꯥꯡꯕꯗꯨꯒ ꯍꯥꯏꯔꯗꯤ ꯑꯗꯨꯝ ꯊꯝꯕꯒꯤ ꯐꯤꯕꯝꯅꯤ ꯒꯥꯔꯤ ꯊꯥꯎ ꯍꯟꯕꯩ ꯌꯨꯝꯗ ꯈꯤꯟꯅꯕ ꯂꯩꯕꯗꯨꯁꯨ ꯌꯥꯝ ꯅꯨꯡꯉꯥꯏꯔꯝꯃꯤ
ꯌꯥꯝ ꯐꯖꯩ ꯊꯦꯡꯀ꯭ꯌꯨ
ꯑꯥꯏ
ꯇꯜꯂꯦꯍꯦ ꯆꯩꯒꯥ ꯄꯥꯏꯔꯥ
ꯂꯩꯕ꯭ꯔꯣ
ꯇꯧꯔꯒ ꯀꯥꯞꯊꯣꯛꯑꯅꯦ ꯍꯥꯏꯗꯤ ꯍꯌ‌ꯦꯡꯅ ꯂ‌ꯣꯏ ꯊꯦꯡꯉꯗꯤ ꯑꯩꯈꯣꯏ ꯑꯅꯤ ꯑꯍꯨꯝꯈꯛ ꯇꯧꯔꯗꯤ ꯇꯥꯟꯊꯣꯔꯛꯑꯅꯤꯗꯅ ꯄꯥꯍꯟꯕꯩ ꯋꯥꯅꯤꯗ ꯁꯨꯝ ꯆꯩꯗꯣ ꯄꯥꯏꯔꯒ ꯕꯔ꯭ꯦꯡ ꯕꯔ꯭ꯦꯡ ꯑꯗꯨꯕꯨꯗꯤ ꯀꯩꯁꯨ ꯅꯠꯇꯦ
ꯆꯦꯗꯥ ꯌꯦꯡꯉ ꯄꯥꯕꯩꯔꯕ
ꯑꯁ ꯀꯥꯞꯊꯣꯛꯑꯒꯥ ꯋꯥꯏꯠ ꯕꯣꯠꯇ ꯆꯩꯅ ꯊꯤꯜꯂ ꯊꯤꯜꯂ ꯁꯨꯝ ꯄꯥꯕꯩ ꯋꯥꯅꯤ ꯑꯦ ꯗ ꯀꯣꯀꯣꯅꯠ ꯀꯥꯏꯅꯀꯣ ꯗꯥ ꯄꯔ꯭ꯗꯨꯁꯔ ꯔꯤꯄꯔꯥꯗꯛꯁꯟ ꯀꯥꯏꯅ ꯄꯁꯟꯗꯩ ꯋꯥꯅꯤꯗ ꯃꯑꯣꯡꯗꯣ ꯑꯗꯨꯕꯨꯗꯤ ꯀꯩꯁꯨ ꯑꯗꯨ ꯑꯍꯩꯕꯨ ꯈꯔꯅ ꯑꯥꯊ꯭ꯔ ꯍꯟꯖꯔꯦ ꯍꯩꯇꯕ ꯑꯩꯈꯣꯏꯗꯤ ꯑꯗꯨꯝ ꯕ꯭ꯔꯦꯡ ꯕ꯭ꯔꯦꯡ ꯕ꯭ꯔꯦꯡ ꯄꯥꯒꯤ ꯇꯥꯕꯅꯦ ꯎꯄꯥꯏ ꯂꯩꯇꯦ
ꯑꯥꯏ ꯀꯩꯅꯣꯒꯤ ꯈꯨꯍꯟꯗꯨ ꯍꯜꯂꯨ ꯀꯩꯅꯣ
ꯀꯔꯤ
ꯀꯔꯤ ꯑꯦ ꯕꯤ ꯁꯤꯗ ꯖꯦꯅꯤꯒꯤ ꯃꯑꯣꯡ ꯒꯤ ꯑꯗꯨꯃꯥꯏꯅ ꯄꯥꯎ ꯀꯩꯅꯣ
ꯀꯔꯤꯒꯤꯗꯨꯃꯥꯏ ꯄꯥꯎꯕ
ꯖꯦꯅꯤꯒꯤ ꯑꯗꯨꯃꯥꯏꯅ ꯅꯥꯇꯨꯔꯦꯅꯒ ꯇꯧꯕꯗꯣꯍ‌ꯦ
ꯌꯥꯏꯌꯦ ꯌꯥꯕꯩꯕꯨꯗꯤ
ꯑꯥꯎ
ꯌꯥꯝ ꯊꯤ ꯌꯥꯏꯍꯦ ꯌꯥꯝ ꯊꯤꯅ ꯌꯥꯏ ꯀꯩꯅꯣ ꯚꯥꯏ ꯕꯥꯏ ꯕꯥꯏ ꯕꯥꯏ ꯕꯥꯏ ꯕꯥꯏ ꯀꯔꯤ
ꯍꯣꯔꯦꯟꯗꯤ ꯀꯥꯐꯤ ꯊꯛꯄ ꯆꯠꯂꯨꯖꯤꯔꯣ
ꯄꯩꯁꯥꯗꯤ ꯂꯩꯇꯅ ꯍꯣꯏꯔꯣꯡ ꯗꯩ
ꯄꯩꯁꯥꯒꯤꯁꯨ ꯆꯤꯡꯅꯒꯅꯣ ꯕꯥꯀꯤꯗ
ꯀꯥꯏ ꯕꯥꯀꯤꯅꯣꯗ
ꯆꯠꯂꯒꯥ ꯕꯥꯀꯤꯗ ꯏꯕꯥ ꯌꯔꯣꯏꯗꯔꯣ
ꯌꯥꯏ ꯑꯩꯁꯦ ꯀꯣꯂꯦꯖ ꯂꯣꯏꯔꯦꯅꯦ ꯑꯦꯛꯖꯥꯝꯁꯦ ꯍꯌꯦꯡꯅ
ꯁꯦꯁ ꯀꯣꯂꯦꯁꯀ ꯂꯣꯏꯔꯦꯀꯣ ꯃꯤꯗꯤ ꯅꯩꯔꯦꯀꯣ
ꯀꯣꯂꯦꯁ ꯂꯣꯏꯁꯜꯂꯦ
ꯑꯦꯝ ꯑꯦ ꯐꯧꯗ ꯇꯝꯊꯔꯔꯣꯏꯗ꯭ꯔꯣ
ꯑꯁ ꯑꯃꯦꯗꯤ ꯇꯝꯃꯔꯣꯏꯗ ꯑꯃꯦꯗꯤ ꯇꯣꯛꯑꯒꯦ ꯅꯥꯕ
ꯅꯪ ꯃꯁꯇꯔꯒꯗꯣ ꯇꯝꯃꯔꯣꯏꯗ꯭ꯔꯕ ꯃꯁꯇꯔꯒꯗꯣ ꯇꯝꯃꯔꯣꯏꯗ꯭ꯔꯕ
ꯑꯁ ꯇꯝꯃꯔꯣꯏꯗ ꯀꯔꯤꯅꯣ ꯁꯕꯖꯦꯛꯁꯨꯂꯣꯏ ꯍꯩꯅꯩꯗ ꯂꯣꯏꯅ ꯐꯩ ꯍꯥꯏ ꯇꯥꯔꯦ
ꯑꯦꯝ ꯃꯦ ꯗꯗꯤ ꯁꯕꯖꯦꯛꯁꯦ ꯀꯌꯥꯅꯣ ꯑꯃꯥꯈꯛꯇꯔꯥ
ꯈꯪꯗꯦꯗ ꯃꯤꯅꯤ ꯍꯦꯟꯂꯦꯍꯦ
ꯇꯔꯥꯃꯥꯊꯣꯏ